ꯆꯥꯛ ꯇꯥꯕꯤꯔꯕꯣ
ꯆꯗ꯭ꯔꯤꯗ ꯑꯌꯨꯛꯅꯤꯅ ꯊꯦꯡꯉꯦ ꯉꯁꯤ ꯅꯣꯡꯃꯥꯏ ꯆꯤꯡ ꯑꯣꯏꯕꯅꯤꯅ
ꯃꯥꯏꯖꯤꯡ ꯃꯥꯅꯤ ꯑꯩꯈꯣꯏꯁꯨ ꯆꯥꯗꯔꯤ ꯆꯥꯛꯀ ꯊꯣꯡꯗ꯭ꯔꯤ
ꯀꯩ ꯖꯥꯡ ꯇꯧꯔꯕ
ꯆꯥꯛꯀ ꯊꯣꯡꯗ꯭ꯔꯤꯗ ꯀꯥꯏ
ꯀꯩꯌꯥꯡ ꯍꯣꯠꯅꯗꯣꯏ ꯅꯣ ꯃꯥꯏꯖꯤ
ꯎꯝ
ꯏꯟꯌꯥꯡꯖꯦ ꯀꯩ ꯍꯣꯠꯅꯗꯣꯏꯅꯣꯕ
ꯆꯥꯡ ꯈꯪꯗꯦ ꯍꯧꯖꯤꯛ ꯄꯥꯎꯀꯤꯗꯤ
ꯍꯥꯎꯕ ꯆꯥꯗꯔ ꯁꯤꯗꯤ
ꯑꯍꯥꯎꯕ ꯆꯥꯔꯣꯏꯗ ꯀꯥꯏ ꯑꯍꯥꯎꯕꯒ ꯆꯥꯗ ꯀꯨꯏꯔꯦ ꯄꯨꯟꯁꯤꯁꯦ
ꯌꯥꯗ꯭ꯔꯦꯞ
ꯑꯍꯥꯎꯕꯗꯤ ꯆꯥꯅꯤꯡꯕ ꯂꯩꯗꯤ ꯂꯩꯇꯕ
ꯍꯥꯎꯕ ꯆꯥꯅꯤꯡꯗ꯭ꯔꯦꯗ ꯑꯆꯝꯕ ꯑꯆꯝꯕꯅ ꯐꯔꯦ ꯍꯖꯤꯛ ꯀꯥꯟ
ꯊꯥꯎ ꯌꯥꯎꯗꯗꯤ ꯆ ꯆꯝꯊꯣꯡ
ꯆꯝꯊꯣꯡ ꯏꯁ ꯗ ꯕꯦꯁ
ꯆꯥꯛꯇꯤ ꯀꯅꯥ ꯑꯌꯥꯝꯕ ꯊꯣꯡꯉꯤ
ꯆꯥꯛꯁꯦ ꯄꯂꯦꯝꯅ ꯊꯣꯡꯉꯤ ꯄꯂꯦꯝ ꯄꯦꯝ ꯇꯣ ꯎꯄꯥꯏ ꯂꯩꯗꯕꯤꯅꯤ ꯊꯣꯡꯉꯦ ꯊꯣꯡꯉꯦ ꯗꯨꯗꯤ ꯑꯩꯩꯅ ꯊꯣꯡ ꯆꯥꯗꯗꯤ ꯇꯞ ꯆꯥꯒꯤꯔꯣꯏꯅ
ꯆꯝꯊꯣꯡꯗꯤ ꯆꯝꯊꯣꯡꯗꯧ ꯍꯩꯕ꯭ꯔꯣ
ꯊꯣꯡꯗꯤ ꯑꯔꯥꯏꯕꯅꯤꯗ ꯆꯒꯦꯝꯄꯣꯝ ꯎꯇꯤꯒ ꯇꯪ ꯉꯥꯏ ꯍꯩꯇ꯭ꯔꯤꯁꯦ ꯇꯩꯔꯣꯏ
ꯊꯨꯝꯒ ꯌꯥꯛꯄ꯭ꯔꯁꯤꯅꯦ
ꯋꯥꯟ ꯑꯃ ꯑꯅꯤ ꯑꯍꯨꯝ ꯃꯔꯤ ꯃꯉꯥ ꯊꯨꯝꯒ ꯌꯥꯥꯛꯇꯦ
ꯁꯟꯗꯦꯅꯤꯅ ꯀꯣꯏ ꯆꯠꯄ ꯌꯥꯏꯅꯦ ꯅꯣꯡꯖꯦ ꯇꯥꯗ꯭ꯔꯗꯤ
ꯌꯥꯏ ꯀꯣꯏ ꯆꯠꯄ
ꯅꯣꯡꯖꯦ ꯅꯨꯡꯉꯥꯏꯇꯦ ꯍꯟꯗꯛꯁꯦ
ꯅꯣꯡ ꯏꯁꯤꯡ ꯂꯧꯁꯨ ꯂꯧ ꯊꯥꯕꯒꯤ ꯅꯣꯡ ꯁꯤꯡꯁꯨ ꯋꯥꯠꯂꯦꯅ ꯀꯩꯅꯣ ꯇꯨꯔꯦꯟꯗꯩ ꯆꯤꯈꯠꯅꯩ ꯗꯨꯗꯤ
ꯇꯨꯔꯦꯟ ꯍꯟꯗꯛꯇꯤ ꯏꯁꯤꯡ ꯆꯥꯎꯗꯦꯕ ꯅꯣꯡ ꯇꯥꯔꯤꯁꯦ
ꯆꯥꯎꯗꯦ ꯑꯗꯨ ꯂꯧ ꯌꯦꯡꯉꯝꯗꯥꯏꯁꯤꯗ ꯑꯃꯨꯛ ꯏꯁꯤꯡ ꯁꯥꯎꯁꯤꯜꯂꯗꯤ ꯆꯦꯡ ꯇꯥꯡꯗꯣꯏꯅꯤ ꯆꯥꯛ ꯆꯦꯡꯗꯤ
ꯅꯣꯡ ꯇꯥꯕꯕꯨꯗꯤ ꯅꯨꯡꯁꯥ ꯁꯥ ꯁꯥꯕꯅ ꯐꯩꯗ
ꯁꯥ ꯁꯥꯕꯁꯨ ꯐꯨꯠꯇꯦꯗꯣ ꯍꯥꯏꯗꯤ ꯌꯥꯝ ꯁꯥꯃꯟꯈ꯭ꯔꯦꯕ ꯂꯩ ꯉꯝꯗꯦꯕ
ꯑꯣ ꯂꯧꯁꯤꯟꯕ ꯉꯝꯗꯕ ꯈꯪꯗꯦꯗ ꯑꯗꯨꯃꯥꯏꯅ ꯂꯩꯕ꯭ꯔꯥ ꯅꯛꯑꯒꯅ ꯌꯥꯕ ꯂꯥꯞꯄꯒꯅ ꯌꯥꯗꯕ
ꯃꯊꯪ ꯃꯊꯪ ꯂꯥꯛꯑꯒ ꯈꯤꯇꯪ ꯁꯦꯚꯤꯡ ꯌꯥ ꯉꯝꯃꯗꯤ ꯈꯥꯛꯆꯤꯟ ꯉꯝꯃꯗꯤ ꯅꯨꯡꯉꯥꯏꯒꯗꯝꯅꯤ ꯅꯝꯗꯅ ꯍꯦꯛ ꯀꯥꯒꯤꯗ
ꯍꯩꯃꯟꯗꯦꯅꯦ ꯂꯧꯁꯤꯟꯕ ꯉꯝꯗꯕ
ꯍꯩꯃꯟꯗꯦ ꯃꯗꯥꯎꯁꯨ ꯂꯩꯇꯕ ꯂꯣꯏꯔꯝꯗꯥꯏꯗ ꯍꯦꯛꯇ ꯅꯩꯕꯝ ꯇꯧꯔꯦꯅꯦ ꯃꯣꯏꯗꯤ ꯍꯣꯏꯅꯦ ꯂꯣꯏꯔꯝꯗꯥꯏꯗ ꯅꯩ ꯑꯗꯨꯗꯣ ꯃꯣꯏꯒꯤ ꯗꯤꯐꯦꯟꯁ ꯆꯥꯏ ꯐꯅ ꯇꯧꯔꯝꯃꯒ ꯂꯣꯏꯔꯝꯗꯥꯏꯗ ꯗꯤꯐꯦꯟꯁ ꯇꯧꯔꯛꯇ꯭ꯔꯦ ꯉꯥꯛꯊꯣꯛꯂꯛꯇ꯭ꯔꯦꯕ ꯃꯣꯏ
ꯑꯁ ꯈꯪꯗꯦ ꯑꯃꯗꯨꯒ ꯁꯥꯟꯗꯣꯏꯗꯨꯖꯨ ꯀꯥꯔꯗꯤ ꯐꯅꯤꯗ ꯑꯃꯗꯨꯅ
ꯐꯩ ꯀꯥꯔꯗꯤ ꯑꯃꯗꯨꯅ ꯀꯥꯗꯧꯗꯤ ꯃꯥꯜꯂꯤ
ꯅꯪꯗꯤ ꯑꯩ ꯃꯊꯪ ꯀꯌꯥ ꯑꯣꯏꯅꯤ ꯑꯩꯗꯤ ꯑꯃꯗꯨꯗ ꯑꯣꯏꯅ ꯂꯩꯔꯅꯤ
ꯃꯣꯏ ꯀꯩꯅꯣ ꯑꯃꯗ ꯌꯥꯎꯋꯤꯗꯨꯅ ꯑꯃꯈꯛꯅꯤꯗꯅ ꯑꯔꯤꯕ ꯑꯃ ꯇꯩꯗꯤ ꯏꯌꯥ ꯌꯥꯗꯦꯕ
ꯎꯝ ꯂꯧꯁꯤꯟꯕ ꯉꯝꯗꯕ ꯉꯥꯏꯕ ꯍꯥꯏꯗꯨꯅꯤ ꯗꯨ ꯀꯥꯔꯗꯤ ꯅꯨꯡꯉꯥꯏꯅꯤ ꯗꯨ ꯀꯥꯔꯒ ꯂꯥꯁ ꯑꯔꯣꯏꯕꯗꯅ
ꯑꯗꯨꯗ ꯀꯥꯔꯖꯨ ꯃꯣꯏ ꯀꯩꯅꯣ ꯂꯧꯕꯗꯤ ꯉꯝꯃꯣꯏꯗ ꯃꯥꯏ ꯄꯥꯛꯄꯗꯤ ꯉꯝꯃꯣꯏꯗ
ꯍꯍ ꯍꯍ ꯍꯥꯏꯕ ꯉꯝꯗꯦ ꯅꯗꯥꯥꯎ ꯌꯥꯝ ꯂꯩ ꯃꯤꯆꯪ ꯌꯥꯝ ꯆꯪꯕꯤ ꯀꯌꯥꯝꯕꯨ ꯄꯩꯁꯥ ꯀꯌꯥꯕꯨ ꯄꯤꯔꯨꯔꯕꯅꯣ ꯈꯪꯗꯦ
ꯈꯪꯗꯦ ꯁꯤꯅꯅꯤ ꯂꯧꯁꯤꯟꯕ ꯉꯝꯗꯕ ꯍꯩ ꯑꯍ ꯂꯧꯁꯤꯟꯕ ꯉꯝꯗꯕ ꯈꯪꯗꯦ ꯃꯣꯏꯅ ꯄꯤꯔꯛꯄ ꯄꯤꯛꯁꯟ ꯑꯩꯖꯨ ꯑꯣꯏ ꯀꯩꯅꯣ ꯑꯗꯨꯕꯨꯗꯤ ꯅꯨꯄꯤꯖꯨ
ꯏꯀꯥꯏꯔꯗꯤ ꯂꯧꯁꯤꯟꯕ ꯉꯝꯗꯕ ꯑ ꯅꯨꯄꯤꯒꯤ ꯉꯥꯛꯇ ꯑꯣꯏꯂꯦ ꯆꯞ ꯃꯥꯟꯅꯩ ꯃꯁꯛ
ꯆꯕ ꯃꯥꯟꯅꯩ ꯀꯩꯁꯨ ꯀꯥꯏꯗꯦꯗ ꯁꯤ ꯑꯣꯏꯔꯁꯨ ꯀꯩꯅꯣ ꯐꯪꯉ ꯂꯣꯏꯔꯦ
ꯇꯦꯟꯍꯟꯂꯥꯛꯑꯗꯤ ꯐꯩꯗꯅ ꯁꯝ ꯑꯃꯨꯛ ꯇꯦꯟ ꯁꯝ ꯑꯃꯨꯛ ꯁꯥꯡ ꯅꯨꯄꯥ ꯑꯃꯨꯛ ꯑꯣꯏ ꯅꯨꯄꯤ ꯑꯃꯨꯛ ꯑꯣꯏ ꯂꯧꯁꯤꯟꯕ ꯉꯝꯗꯕ
ꯎꯝ ꯅꯣꯏꯖꯦ ꯄꯨꯡ ꯀꯌꯥ ꯂꯧ ꯆꯠꯇꯣꯅꯣ
ꯈꯪꯗꯥ ꯃꯥ ꯑꯣꯛꯇꯣꯗ ꯂꯥꯛꯄ ꯌꯥꯏ ꯃꯊꯟꯗ ꯂꯥꯏꯟꯗ
ꯅꯣꯏꯁꯦꯜ ꯂꯥꯛꯑꯒ ꯆꯥꯛ ꯊꯣꯡꯗꯣꯏ ꯑꯣꯏꯔꯝꯒꯅꯤ
ꯆꯥꯛ ꯃꯥ ꯊꯣꯡꯉꯣꯏ ꯑꯈꯣꯏ ꯃꯥꯅ ꯅꯠꯇ꯭ꯔꯒ ꯑꯩꯅ
ꯄꯨꯡ ꯀꯌꯥ ꯇꯥꯔꯒꯦ ꯇꯔꯥ ꯇꯥꯇꯣꯔꯦ ꯃꯥꯄꯟ ꯃꯈꯥꯏ ꯇꯥꯔꯦ
ꯑꯁ ꯇꯔꯥꯐꯧ ꯆꯪꯉꯛꯇꯗꯤ ꯑꯩ ꯊꯣꯡꯗꯣꯛꯑꯅꯤ ꯆꯥꯛ
ꯆꯠꯀꯅꯤꯅ ꯇꯔꯥꯗꯩ
ꯃꯇꯝꯖꯦ ꯍꯧꯖꯤꯛꯀꯤ ꯌꯦꯡꯕꯗꯅ ꯖꯔꯥ ꯖꯔꯥ ꯆꯠꯂꯦ ꯁꯤꯗꯅ ꯑꯃꯨꯛ ꯀꯨꯏꯌꯦ
ꯎꯝ ꯇꯝꯅꯤꯅ ꯁꯠ ꯂꯥꯎꯅ ꯆꯠꯂꯒ ꯂꯣꯏꯁꯜꯂꯗꯤ ꯐꯗꯧꯕ ꯇꯝ ꯇꯞꯅ ꯁꯥꯡꯃꯟꯒ꯭ꯔꯦꯅꯦ ꯑꯩ ꯄꯤꯔꯤꯖꯤꯖꯨ ꯏꯁꯥ ꯏꯇꯣꯟꯗ ꯌꯥꯝ ꯀꯞꯄꯦ ꯍꯥꯏꯔꯣ ꯀꯞꯄꯦ ꯆꯥꯕꯤꯗꯣ ꯑꯉꯥꯡ
ꯀꯔꯤ ꯈꯪꯗꯅ ꯃꯣꯏꯅ
ꯄꯣꯟ ꯌꯦꯡ ꯁꯨ ꯍꯩꯇꯕ ꯃꯣꯏꯅ
ꯉꯁꯤꯗꯤ ꯀꯂꯥꯗꯣ ꯆꯜꯗ꯭ꯔꯦꯅꯦ ꯍꯥ
ꯑꯦꯝ ꯌꯥꯗꯦ ꯇꯇꯜꯅ ꯊꯦꯡꯒꯨꯅ ꯆꯟꯒꯤꯗꯧꯟ ꯊꯦꯡꯒꯨꯁꯨ ꯈꯪꯗꯦꯅꯦ ꯀꯩꯅꯣꯗ ꯂꯩꯍꯧꯕ꯭ꯔꯕ ꯃꯔꯤ ꯁꯥꯟꯅꯕꯗ ꯂꯩꯍꯧꯕ꯭ꯔꯖꯨ ꯈꯪꯄꯣꯟꯇꯦ ꯑꯃꯗꯨꯗꯤ ꯀꯨꯞꯄꯤꯛ ꯐꯖꯅ ꯃꯥꯟꯅꯩꯑꯕ ꯀꯩꯅꯣ ꯃꯗꯥꯎ ꯌꯦꯡꯉꯛꯇꯕꯤꯅꯦ
ꯕꯣꯟ ꯀꯨꯞ ꯍꯥꯏꯒ꯭ꯔꯦ ꯂꯝꯖꯦꯟ ꯅꯍꯥꯡꯅ ꯆꯣꯡꯂꯥꯛ ꯇꯌꯥꯎꯔꯦꯟ
ꯄ꯭ꯌꯨ ꯀꯣꯏꯕꯝꯖꯤꯕꯨ ꯀꯥꯏ ꯀꯥꯏ ꯂꯩꯒꯦ ꯃꯌꯥꯝ ꯆꯠꯅꯩꯖꯤꯕꯣ ꯁꯨꯔꯨꯡꯒꯥꯏꯗꯣ ꯆꯥꯕꯝꯅꯤꯅꯦ ꯑꯗꯨꯗꯤ ꯀꯥꯟꯗꯦꯗ ꯑꯗꯨ ꯄꯩꯁꯥ ꯌꯥꯝ ꯇꯥꯡꯉꯒ ꯁꯥꯠꯇ ꯑꯗꯨꯝ ꯁꯥꯏꯅꯤꯅꯦ ꯃꯣꯏꯗꯣ ꯁꯥꯏꯠ ꯃꯅꯨꯡꯗ ꯑꯗꯨꯝ ꯁꯨꯔꯨꯡ ꯑꯆꯥꯄꯣꯠ ꯆꯥꯕꯝꯗꯣ
ꯀꯩ ꯂꯝ ꯀꯩ ꯑꯗꯨꯗꯤ ꯌꯥꯏ ꯀꯩꯅꯣ ꯁꯠꯄ
ꯅꯝꯕꯣꯟꯗꯅꯦ ꯍꯥꯏꯕ ꯅꯝꯕꯣꯟ ꯐꯣꯏꯖꯤꯡ ꯎꯝ ꯆꯠꯄ ꯌꯥꯏ ꯑꯗꯣ ꯆꯠꯅꯤꯡꯗꯦꯅꯦ ꯁꯨꯃꯥꯏ ꯇꯧꯕ ꯀꯥꯖꯤꯗꯅꯦ ꯀꯩꯅꯣ ꯇꯧꯏꯅꯦ ꯍꯥꯏꯕ ꯎꯝ ꯌꯣꯠ ꯑꯃꯨꯛ ꯍꯥꯞꯆꯜꯂꯒ ꯁꯨꯔꯨꯡ ꯑꯣꯟꯊꯣꯛꯄꯩ ꯋꯥꯅꯤꯗ
ꯎꯝ ꯁꯤꯇꯤꯖꯦ ꯋꯥꯠ ꯏꯁꯤꯡꯒ ꯇꯥꯔꯛꯇꯗꯤ ꯏꯁꯤꯡ ꯇꯥꯕꯝꯒ ꯁꯦꯝꯃꯦ
ꯑꯗꯨ ꯂꯣꯏ ꯁꯦꯝ ꯌꯥꯏꯍꯦ ꯀꯨꯏꯗ꯭ꯔꯤꯃꯥꯜꯂꯦ ꯁꯨꯝ ꯂꯥꯞ ꯗꯦꯠ ꯇꯦꯟ ꯅꯍꯥꯟ ꯁꯥꯅꯕ ꯋꯥꯇ꯭ꯔ ꯄꯥꯛ ꯇꯧꯒꯤꯕꯗꯨ ꯂꯣꯏꯒ꯭ꯔꯖꯥꯂꯣ ꯏꯁꯤꯡ ꯌꯦꯡꯕꯗꯣ ꯀꯨꯏꯔꯦꯍꯦ ꯑꯗꯨꯗꯤ ꯃꯤ ꯃꯌꯥꯝ ꯆꯠꯅꯗꯅ ꯇꯧꯏꯗꯨꯗꯤ ꯂꯣꯏꯒ꯭ꯔꯝꯖꯥꯠꯂꯕ ꯂꯣꯏꯒ꯭ꯔꯦ ꯀꯩꯅꯣ ꯂꯣꯏꯁꯤꯗꯣꯛꯈ꯭ꯔꯦ ꯂꯣꯏꯒ꯭ꯔꯦ ꯂꯣꯏꯒ꯭ꯔꯖꯥꯂꯥ ꯑꯗꯨꯗꯤ ꯀꯩꯅꯣ ꯃꯤ ꯑꯗꯨꯝ ꯂꯩꯗꯣꯏꯅꯦ ꯑꯗꯨ ꯃꯦꯂꯥ ꯅꯠꯇꯦ ꯀꯩꯅꯣ ꯅꯠꯗꯦꯗ ꯆꯠ ꯐ꯭ꯔꯤꯗꯅꯤ ꯃꯣꯏ ꯑꯣꯏ ꯆꯠꯇꯕꯩ ꯋꯥꯅꯤ ꯄꯩꯁꯥ ꯇꯥꯟ
ꯄꯩꯁꯥ ꯀꯌꯥ ꯆꯍꯨꯝ ꯆꯍꯨꯝꯂꯣ ꯀꯩꯅꯣꯝ ꯍꯥꯏꯗꯥꯏꯅꯦ
ꯆꯍꯨꯝ ꯆꯍꯨꯝꯂ ꯑꯗꯨꯃꯥꯏ ꯇꯧꯕꯅꯤ
ꯒꯌ꯭ꯥꯟ ꯇꯥꯗꯦ ꯅꯦꯠꯋꯥꯛ ꯆꯠ ꯌꯥꯄꯣꯟꯇꯦꯗ ꯌꯥꯝ ꯃꯣꯠꯄ
ꯌꯥꯝ ꯃꯣꯠꯂꯦꯕ ꯊꯣꯏꯊꯣꯏ ꯑꯦꯠꯚꯦꯟꯆ꯭ꯔ ꯄꯥꯛ ꯅꯩꯌꯦ ꯊꯣꯏꯊꯣꯏ ꯑꯦꯚꯦꯟꯆ꯭ꯔ ꯄꯥ
ꯌꯗꯦꯕ ꯃꯣꯠꯃꯟꯒ꯭ꯔꯦꯕ
ꯇꯥꯜꯂꯦ ꯍꯥꯏꯔꯣ
ꯌꯥꯡꯈꯩ ꯄꯨꯟꯅ
ꯍꯟꯗꯛꯀꯤ ꯀꯌꯥ ꯇꯥꯈ꯭ꯔꯒꯦ
ꯍꯟꯗꯛꯀꯤ ꯈꯪꯗꯦ ꯍꯟꯗꯛꯀꯤꯗꯤ ꯂꯥꯛꯇ꯭ꯔꯤ ꯃꯥꯜꯂꯦ ꯆꯪꯉꯛꯇ꯭ꯔꯦ ꯃꯥꯜꯂꯦ
ꯇꯤꯛ ꯇꯤꯛ ꯈꯣꯠꯂꯦꯃꯥ ꯂꯣꯏꯔꯦ ꯂꯣꯏꯒꯔ꯭ꯦ ꯂꯣꯏꯒꯔꯦ
ꯃꯔꯤ ꯀꯨꯏꯔꯦ ꯂꯥꯛꯄ ꯑꯗꯣ
ꯂꯥ ꯂꯤꯁꯦ ꯀꯃꯥꯏ ꯂꯥ ꯂꯤꯅꯣꯁꯤꯅꯤ
ꯈꯪꯗꯦ ꯁꯨꯔ ꯃꯥꯂꯦ